ꯍꯜꯂꯣ
ꯎꯝ ꯍꯜꯂꯣ ꯇꯥꯏ ꯀꯣ
ꯎꯝ ꯇꯥꯌꯦ
ꯑꯣ ꯀꯩꯗꯧꯏꯅꯣ ꯍꯣꯏ ꯇꯥꯏꯌꯦ ꯇꯥꯏꯌꯦ ꯑꯩꯁꯨ
ꯀꯩꯒꯤꯔꯥ ꯅꯪꯒꯤ ꯃꯀꯣ
ꯅꯣꯡꯀꯥꯟ ꯆꯨꯕ꯭ꯔꯅꯣꯏ
ꯑꯩꯗꯤ ꯑꯣꯖꯅ ꯇꯥꯔꯦꯅꯦ
ꯍꯧꯖꯤꯛꯇꯤ ꯍꯧꯖꯤꯛꯁꯨ ꯇꯥꯗ꯭ꯔꯣ
ꯀꯅꯤ ꯑꯣꯂꯛ ꯄꯣ
ꯍꯥꯥ
ꯈ꯭ꯔ ꯈꯛꯇ ꯇꯥꯏꯌꯦ ꯎꯝ ꯇꯕ꯭ꯔꯣ
ꯍꯣꯏ ꯇꯥꯏ ꯑꯩꯗꯤ ꯇꯥꯏꯌꯦ ꯅꯦꯠ ꯋꯥꯛ ꯅꯨꯡꯉꯥꯏꯗ꯭ꯔꯣ
ꯅ‌ꯪꯒꯤ ꯚꯣꯏꯁꯇꯣ ꯌꯥꯝ ꯂꯣ ꯑꯣꯏꯌꯦꯕ ꯍꯥꯏꯕꯗꯤ
ꯏꯁꯄꯤꯀꯔꯅ ꯑꯣꯏꯔꯝꯅꯦ ꯑꯗꯨꯗꯤ ꯍꯧꯖꯤꯛꯇꯤ
ꯍꯧꯖꯤꯇꯤ ꯈꯔ ꯐ ꯐꯕꯒꯨꯝ ꯇꯧꯑꯦ
ꯉꯥꯏꯍꯥꯛ ꯂꯩꯔꯤ ꯇꯥꯗꯤ ꯇꯥꯔꯅꯤ ꯑꯩꯒꯤ ꯏꯁꯄꯤꯀꯔꯗꯣ ꯑꯍꯥꯟꯕꯗ ꯑꯗꯨꯝ ꯐꯖꯅ ꯇꯥꯗꯕ ꯑꯗꯨꯝ ꯇꯧꯋꯦꯕ
ꯍꯥꯏꯕꯗꯤ ꯇꯥꯗꯤ ꯇꯥꯏꯀ‌ꯣ ꯑꯗ‌‌ꯣ
ꯑꯥ
ꯄꯤꯛ ꯄꯤꯛꯅ ꯇꯥꯏꯕ ꯅꯪꯒꯤ ꯃꯈꯣꯟꯁꯦ ꯎꯝ ꯌꯥꯝ ꯂꯥꯞꯄꯦ ꯍꯣꯏ ꯀꯔꯤꯒꯤꯔ
ꯑꯩꯒꯤ ꯏꯁꯄꯤꯀꯔꯅ ꯑꯣꯏꯔꯝꯅꯦ ꯑꯗꯨꯗꯤ
ꯑꯣ ꯑꯗꯨ ꯑꯩꯈꯣꯏ ꯃꯅꯥꯛ ꯗꯤ ꯑꯗꯨꯝ ꯅꯨꯡ ꯁꯨꯕꯒꯤꯀꯣ ꯑꯗꯨꯒꯤ
ꯑꯥ ꯑꯥ
ꯇꯥꯕ ꯅꯨꯡꯉꯥꯏꯇꯕ ꯋꯥꯅꯤ
ꯑꯣ ꯀꯟꯅ ꯇꯥꯕ꯭ꯔꯣ ꯅꯣꯏꯗꯥ ꯅꯨꯡ
ꯎꯝ ꯀꯟꯅꯗꯤ ꯍꯩꯖꯤꯛꯇꯤ ꯇꯥꯗꯦ ꯑ ꯈꯔꯗꯤ ꯐ꯭ꯔ‌ꯦ ꯍꯧꯖꯤꯛꯇꯤ
ꯑꯣ ꯑꯁꯗꯨ ꯅꯣꯡ ꯇꯥꯕꯅ ꯅꯨꯡꯉꯥꯏꯌꯦꯗ ꯁꯥꯏꯌꯦꯕ ꯑꯩꯈꯣꯏꯗꯗꯤ ꯌꯥꯝ ꯁꯥꯏ ꯅ‌ꯣꯡ ꯇꯥꯗꯕꯒꯤ
ꯑꯣ ꯍꯣꯏ ꯑꯩꯈꯣꯏ ꯑꯩꯈꯣꯏꯗꯤ ꯑꯗꯨꯝ ꯁꯥꯗꯦ ꯍꯧꯖꯤꯛꯀꯥꯟꯗꯤ
ꯑꯣ ꯉꯔꯥꯡꯒ ꯃꯃꯥꯡ ꯅꯨꯃꯤꯠꯇꯨꯗꯤ ꯑꯣ ꯑꯈ‌ꯣꯏꯗꯁꯨ ꯅꯨꯡ ꯃꯝꯃꯦꯕ ꯑꯗꯨꯒꯤ ꯌꯥꯝ ꯁꯥꯗꯕ ꯉꯁꯤꯗꯤ ꯌꯥꯝ ꯁꯥꯏ ꯍꯧꯖꯤꯛꯇꯤ ꯈꯤꯇꯪ ꯃꯝꯕ ꯍꯧꯈ꯭ꯔꯦ ꯑꯩꯈꯣꯏꯗꯁꯨ
ꯑꯥ
ꯅꯣꯡ ꯇꯥꯕꯅ ꯐꯌꯦꯕ ꯁꯥꯗꯕꯅꯤꯅꯀꯣ ꯁꯥꯕꯗꯤ ꯂꯩꯕ ꯉꯝ
ꯍꯣꯏ ꯍꯣꯏ ꯁꯥꯔꯗꯤ ꯅꯨꯡꯁꯨ ꯅꯨꯡꯁꯨ ꯍꯥꯏꯕ ꯑꯗꯨ ꯅꯣꯡ ꯁꯨꯕ ꯀꯥꯟꯗꯗꯤ ꯑꯃꯨꯛꯀ ꯅꯨꯡꯁꯥ ꯁꯥꯎ ꯁꯥꯎ ꯍꯥꯏꯕ
ꯑꯗꯨꯅꯦ ꯑꯗꯨꯅꯦ ꯅꯣꯡ ꯆꯨꯔꯗꯤ ꯑꯃꯨꯛ ꯁꯥ ꯅꯨꯡꯁꯥ ꯊꯣꯛꯑꯅꯤꯡꯕꯀꯣ ꯅꯨꯡꯁꯥ ꯊꯣꯛꯑꯗꯤ ꯂꯩꯕ ꯉꯝꯗꯕꯩ ꯑꯃꯨꯛ ꯅꯣꯡ ꯆꯨꯍꯟꯅꯤꯡꯕ ꯑꯗꯨꯅꯤ
ꯎꯝ ꯑꯣꯄꯥꯏ ꯂꯩꯇꯦꯕ ꯂꯤꯄꯤꯒꯨꯝꯅꯁꯨ ꯇꯧꯕ ꯌꯥꯗꯦ ꯋꯥ
ꯑꯗꯨꯅꯦ
ꯁꯨꯃꯟꯕꯒꯤꯀꯣ ꯅꯨꯡꯁ ꯑꯥ ꯅꯣꯡꯗꯣ
ꯑꯣ ꯅꯣꯡ ꯇꯥꯔꯁꯨ ꯃꯄꯥꯟ ꯊꯣꯛꯄ ꯌꯥꯗꯕ ꯅꯣꯡꯁꯥ ꯁꯥꯔꯁꯨ ꯃꯄꯥꯟ ꯊꯣꯛꯄ ꯌꯥꯗꯕ
ꯎꯝ ꯑꯁ ꯑꯩ ꯀꯣꯢ ꯗ ꯑꯩ ꯀꯨꯢ ꯗꯤ ꯑꯗꯨꯝ ꯍꯧꯖꯤꯛꯀꯥꯟꯗꯤ ꯑꯗꯨꯝ ꯅꯨꯡꯇꯤ ꯅꯨꯡꯁꯨꯋꯦ
ꯑꯣ ꯑꯗꯨꯗꯤ ꯊꯕꯛꯁꯨ ꯃꯄꯥꯟꯁꯨ ꯊꯣꯛꯄ ꯌꯥꯔꯝꯃꯣꯏ ꯅꯪ ꯑꯣ ꯑꯥ
ꯑꯗ‌ꯣ ꯃꯄꯥꯟ ꯊꯣꯛꯄꯁꯨ ꯌꯥꯗ꯭ꯔꯦ ꯍꯥꯏꯕꯗꯤ ꯌꯥꯕꯗꯤ ꯌꯥꯢ ꯑꯗꯨ ꯅꯣꯡ ꯁꯨꯃꯟꯕꯒꯤ ꯃꯄꯥꯟ ꯇꯣꯛꯅꯤꯡꯗꯦꯕꯀꯣ
ꯑꯗꯨꯅꯦ ꯍꯣꯏ ꯑꯝ
ꯎꯝ
ꯊꯕꯛꯁꯨ ꯇꯧꯕ ꯌ꯭ꯥꯔꯣꯏꯅꯣ
ꯑꯗꯨ ꯍꯣꯏ ꯗꯨꯅꯦꯕ ꯑꯥ ꯑꯗꯨ ꯅꯪꯗꯤ ꯉꯁꯤ ꯀꯔꯤ ꯇꯕꯛ ꯇꯧꯋꯦ
ꯑꯁ ꯌꯨꯝꯗ ꯗꯨꯝ ꯂꯩꯌꯦꯗ ꯍꯧꯒꯠꯂꯒ ꯆꯥꯛ ꯆꯥꯔꯒ ꯑꯗꯨꯝ ꯑꯃꯨꯛ ꯑꯃꯨꯛ ꯍꯤꯞꯈ꯭ꯔꯦ
ꯑꯥ ꯎꯝ ꯅꯨꯉꯥꯏꯅ ꯂꯩꯔꯕꯅꯦ ꯗꯨꯗꯤ ꯀꯔꯤꯁꯨ ꯇꯧꯗ꯭ꯔꯗꯤ ꯎꯝ ꯌꯥꯝ ꯁꯥꯔꯗꯤ ꯀꯣ ꯇꯕꯛꯁꯨ ꯇꯧꯅꯤꯡꯗꯕꯅꯤ
ꯍꯣꯏ ꯑꯗꯨꯅꯦ ꯑꯦꯅꯔꯖꯤ ꯂꯩꯇꯦꯕꯀꯣ
ꯎꯝ ꯍꯣꯏ ꯑꯦꯅ ꯖꯤꯁꯨ ꯂꯩꯇꯦ ꯑꯗꯣ ꯇꯕꯛ ꯇꯧꯅꯤꯡꯕ ꯑꯥ ꯋꯥꯈꯜ ꯂꯥꯛꯇꯦꯕꯀꯣ ꯑꯣꯟꯅꯤꯡꯗꯁꯨ ꯂꯥꯛꯇꯦ ꯇꯣꯛꯇꯦ
ꯅꯪ ꯆꯨꯔꯒ ꯇꯕꯛ ꯇꯧꯅꯤꯡꯕ ꯋꯥꯈꯜ ꯂꯥꯛꯇꯕ ꯆꯨꯗ꯭ꯔꯁꯨ ꯊꯕꯛ ꯇꯧꯅꯤꯡꯗꯕ
ꯎꯝ ꯍꯣꯏ ꯑꯩꯒꯤ ꯅꯣꯡ ꯁꯨꯕ ꯃꯈꯣꯟ ꯇꯥꯗꯦꯀꯣ
ꯑꯣ ꯑꯗꯨꯝ ꯌꯥꯏꯌꯦꯗ ꯍꯣꯢ ꯅꯪ ꯅꯣꯡ ꯅꯣꯡ ꯅꯣꯡ ꯆꯨꯕꯒꯤ ꯅꯪ ꯅꯣꯏꯗ ꯌꯥꯝ ꯀꯟꯕꯒꯤ ꯑꯣꯏꯔꯝꯅꯤꯕ ꯅꯪꯗꯤ ꯀꯟꯅ ꯉꯥꯡꯉꯦꯕ ꯌꯥꯏꯌꯦꯕ ꯇꯥꯏꯌꯦꯕ
ꯑ ꯍꯣꯏ ꯍꯣꯏ ꯁꯨꯃꯥꯏꯅ ꯇꯧꯕ ꯃꯥꯜꯂꯦ ꯅꯣꯡꯁꯨꯨꯕꯒꯤ ꯎꯝ ꯑꯗꯨ ꯅꯣꯡ ꯁꯨꯕꯒꯤ ꯀꯣꯜ ꯇꯧꯕ ꯌꯥꯔꯣꯏꯗ꯭ꯔꯥꯅ ꯈꯜꯂꯦꯕ
ꯑꯣ ꯑꯗꯨꯝ ꯌꯥꯝ ꯀꯟꯗ꯭ꯔꯗꯤ ꯌꯥꯏꯌꯦꯗ ꯍꯥꯏꯗꯤ ꯃꯤ ꯃꯤ ꯈꯔꯗꯤ ꯑꯗꯨꯝ
ꯅꯠꯇꯦꯕ
ꯑꯣ ꯃꯤ ꯈꯔꯗꯤ ꯂꯩꯌꯦꯅꯀꯣ ꯇꯥꯔꯗꯤ ꯋꯥꯔꯤ ꯁꯥꯕ ꯅꯨꯡꯉꯥꯏꯇꯦ ꯁꯥꯔꯣꯏꯁꯦꯅ ꯍꯥꯏꯕꯗꯣ ꯂꯩꯌꯦꯕ ꯑꯁ ꯑꯩꯈꯣꯏꯗꯤ ꯀꯥꯏꯗꯦꯗ
ꯎꯝ ꯍꯣꯏꯅꯦ ꯍꯍꯥ
ꯍꯥ ꯃꯤ ꯈ꯭ꯔꯗꯤ ꯂꯩꯕꯅꯤ ꯌꯥꯝ
ꯑꯗꯨ ꯎꯝ ꯉꯁꯤ ꯀꯔꯤ ꯏꯟꯁꯥꯡ ꯆꯥꯒꯦ ꯅꯣꯏꯁꯦ
ꯑꯁ ꯑꯩꯈꯣꯏ ꯑꯩꯈꯣꯏꯗꯤ ꯍꯧꯗꯦꯗ ꯏꯟꯁꯥꯡ ꯑꯥꯂꯨꯒ ꯗꯥꯜ ꯆꯥꯏ
ꯑꯥ ꯎꯝ ꯍꯥꯎꯕꯅꯦ ꯁꯤꯁꯨ ꯑꯩꯈꯣꯏꯗꯤ ꯎꯝ ꯁꯣꯏꯕꯨꯝ ꯏꯔꯣꯟꯕꯒ ꯆꯥꯏ
ꯑꯣ ꯑꯣ ꯍꯥꯎꯅꯤ ꯑꯌꯨꯛ ꯅꯨꯡꯊꯤꯟ ꯑꯌꯨꯛ ꯅꯨꯡꯗꯥꯡ ꯅꯤꯡꯇꯤ ꯆꯥꯕꯤ ꯍꯧꯕ ꯍꯥꯎꯗꯕ ꯃꯍꯥꯎꯁꯨ ꯈꯪꯗꯔꯦꯕꯥ ꯍꯧꯖꯤꯛꯇꯤ
ꯀꯔꯤ ꯍꯕꯥ
ꯑꯥꯂꯨ ꯗꯥꯜꯗꯣ
ꯎꯝ
ꯇꯥꯠ ꯆꯥꯃꯟꯕꯒꯤ ꯃꯍꯥꯎꯁꯨ ꯐꯪꯗ꯭ꯔꯦꯕ
ꯍꯣꯏꯅꯦ ꯗꯥꯜ ꯗꯥꯜꯗꯤ ꯑꯩꯗꯤ ꯅꯨꯡꯇꯤ ꯆꯥꯅꯤꯡ ꯗꯦ ꯃꯔꯛ ꯃꯔꯛꯇ
ꯍꯣꯏ ꯑꯗꯨꯅꯦ ꯆꯥꯃꯜꯂꯁꯨ ꯃꯍꯥꯎꯗꯖꯨ ꯃ ꯃꯥꯡꯉꯦꯕꯀꯣ ꯈꯪꯗꯕꯗꯣ
ꯑꯣꯏ ꯑꯗꯨ ꯄꯨꯛꯁꯨ ꯅꯨꯡꯉꯥꯏꯇꯕꯅꯦ ꯒꯦꯁꯇ꯭ꯔꯤꯛꯒꯤ ꯗꯃꯛꯀꯣ ꯅꯨꯡꯗꯥꯡꯗ ꯆꯥꯕꯖꯦ
ꯑꯗꯨꯅꯦ ꯍꯣꯏ ꯍꯣꯏ ꯑꯗꯨꯅꯦ
ꯆꯥꯒꯦ ꯍꯥꯏꯔꯗꯤ ꯑꯌꯨꯛꯇ ꯆꯥꯒꯗꯕꯅꯦ ꯗꯥꯜ ꯒꯨꯝꯕꯥ ꯃꯇ꯭ꯔ ꯒꯨꯝꯗꯤ ꯑꯀꯣ
ꯍꯣꯏ ꯑꯍꯤꯡꯗ ꯃꯣꯏ ꯃꯣꯏ
ꯒꯦꯁꯇ꯭ꯔꯤꯛ ꯌꯥꯝ ꯀꯟꯕꯅꯤ
ꯑꯥ ꯍꯣꯏ ꯇꯨꯝꯕ ꯀꯥꯟꯗꯀꯣ
ꯎꯝ ꯑꯁ ꯌꯥꯗꯕꯅꯦꯍꯦ ꯑꯗꯨꯒꯤ ꯑꯩꯗꯤ ꯅꯨꯡ ꯅꯨꯡꯗꯥꯡꯗꯗꯤ ꯑꯁꯤ ꯒꯨꯝꯕ ꯍꯤꯟꯁꯥꯡ ꯊꯣꯡꯗꯦ
ꯑꯥ ꯍꯣꯏ ꯑꯗꯨꯅ ꯌꯥꯏ ꯑꯗꯨꯅ ꯐꯩꯗ
ꯑꯗꯨꯕꯨ ꯑꯃꯔꯛꯇꯩ ꯂꯩ ꯂꯩꯇꯕꯤ ꯀꯠ ꯂꯩꯗꯕ ꯀꯥꯟꯗꯤ ꯊꯣꯡꯗ꯭ꯔꯁꯨ ꯌꯥꯗꯕ ꯂꯩ ꯃꯇꯝ ꯂꯩꯌꯦꯅ ꯍꯥꯏꯗꯤ ꯏꯟꯁꯥꯡ ꯅꯥꯄꯤ ꯄꯤ ꯑꯃ ꯂꯩꯇꯕ ꯀꯥꯟꯗ ꯊꯣꯡꯗ꯭ꯔꯗꯤ ꯌꯥꯗꯕꯩ ꯃꯇꯥꯡ ꯂꯥꯛꯄꯒꯤ ꯑꯗꯨꯝ ꯊꯣꯡꯕꯗꯣ ꯍꯣꯏ
ꯂꯩꯔꯗꯤ ꯇꯨꯝ ꯇꯨꯝꯅꯤꯡꯗꯦꯕꯀꯣ ꯑꯁꯤ ꯒꯨꯝꯕ ꯏꯟꯁꯥꯡꯁꯦ ꯑꯗꯨꯒ ꯅꯨꯡꯇꯤꯁꯨ ꯆꯥ ꯁꯨ ꯆꯥꯅꯤꯡꯗꯦ
ꯑꯗꯨ ꯍꯣꯏ ꯅꯨꯡꯇꯤ ꯆꯥꯅꯤꯡꯗꯦ ꯍꯣꯏ ꯅ ꯅꯊꯟꯗ ꯂꯩꯕ꯭ꯔꯣ ꯍꯧꯖꯤꯛꯇꯤ ꯅꯦꯠꯋꯥꯛ ꯅꯨꯉꯥꯏꯇꯕ ꯃꯥꯜꯂꯦ ꯐꯖꯅ ꯇꯥꯗ꯭ꯔꯦ
ꯋꯥꯔꯤ ꯁꯥꯟꯅꯕꯁꯨ ꯋꯥꯔꯤ ꯁꯥꯟꯅꯕꯗꯣ ꯌꯥꯝ ꯋꯥꯏ
ꯑꯩꯒꯤ ꯃꯈꯣꯟꯔꯣ
ꯐꯖꯕꯒꯤꯀꯣ
ꯑꯥ ꯅꯣꯡ ꯇꯥꯕꯒꯤꯔꯥ ꯑꯩꯒꯤ ꯂꯥꯞꯄꯒꯤꯔ ꯇꯞ ꯇꯞꯄꯒꯤꯔ
ꯎꯝ ꯂꯥꯞꯄꯒꯤ ꯑꯣꯏꯔꯝꯅꯤ ꯅꯪꯒꯤꯁꯦ
ꯅꯥꯀꯣꯡꯗ ꯊꯝꯗꯤ ꯊꯝ ꯑꯩꯒꯤ ꯅ ꯅꯥꯀꯣꯡꯗ ꯊꯝꯗꯤ ꯊꯝꯕꯅꯦ ꯑꯩꯒꯤ ꯏꯁꯄꯤꯀ꯭ꯔꯅ ꯑꯣꯏꯔꯝꯅꯤ ꯑꯩꯒꯤ ꯏꯁꯄꯤꯀ꯭ꯔꯗꯣ ꯈꯪꯗꯦꯅꯦ ꯃꯤꯁꯨ ꯑꯗꯨꯝ ꯍꯥꯏꯔꯝ ꯑꯩꯒꯤ ꯈꯣꯟꯖꯦꯜꯗꯣ ꯌꯥꯝ ꯇꯞꯄꯦ ꯍꯥꯏꯅ
ꯑꯥ ꯎꯝ
ꯉꯥꯏꯍꯥꯛ ꯉꯥꯏꯍꯥꯛ ꯂꯩꯔꯗꯤ ꯑꯗꯨꯝ ꯌꯥꯗꯤ ꯌꯥꯔꯕꯅꯤꯅꯦ
ꯎꯝ ꯍꯧꯖꯤꯛꯇꯤ ꯈꯔ ꯐꯥꯔꯦ ꯅꯨꯡꯉꯥꯏꯔꯦ ꯇꯥꯕꯗ ꯎꯝ ꯂꯥꯞꯄꯒꯤ ꯑꯣꯏꯔꯝꯅꯤꯗ
ꯑꯥ ꯑꯩ ꯐꯣꯟ ꯅꯍꯥꯟ ꯀꯩꯅꯣ ꯇꯧꯕ ꯏꯁꯤꯡꯗ ꯇꯥꯕ
ꯑꯣ
ꯁ꯭ꯄꯤꯀ꯭ꯔꯗꯩ ꯗꯥꯛꯁ ꯂꯩꯒ꯭ꯔ ꯃꯥꯜꯂꯦ
ꯎꯝ ꯍꯣꯏ ꯑꯣꯏꯔꯝꯒꯅꯤ ꯁꯨꯃꯥꯏꯅ ꯏꯁꯤꯡꯗ ꯇꯥꯔꯗꯤꯀꯣ ꯀꯨꯏꯅ ꯄꯥꯏꯕ ꯌꯥꯗꯕꯅꯤꯀꯣ ꯐꯣꯟꯁꯨ
ꯌꯥꯝ ꯇꯥꯕꯅꯦ ꯑꯩꯒꯤꯗꯤ ꯑꯅꯤꯔꯛ ꯑꯍꯨꯝꯔꯛ ꯁꯤ ꯁꯤꯒꯗꯧꯕ ꯃꯇꯝ ꯌꯧꯔꯕꯅꯦ ꯑꯩꯒꯤ ꯐꯣꯟꯗꯤ
ꯍ‌ ꯐꯖꯅ ꯄꯥꯏꯒꯗꯕꯅꯦ ꯐꫭꯟꯒꯨꯝꯗꯤꯀꯣ
ꯑꯅꯥ ꯑꯅꯧꯕ ꯂꯥꯛꯄꯤꯗꯕꯩ ꯑꯗꯨꯝ ꯉꯥꯏꯔꯤꯝꯅꯦ
ꯍꯣꯏꯅꯦ ꯄꯩꯁꯨ ꯑꯗꯨꯝ ꯇꯥꯕꯗꯤ ꯑꯗꯨꯝ ꯇꯥꯏ ꯑꯗꯣ ꯏꯁꯤꯡꯗꯗꯤ ꯑꯃꯔꯛꯁꯨ ꯇꯥꯗ꯭ꯔꯦ
ꯑꯣ ꯌꯥꯝ ꯆꯦꯛꯁꯤꯟꯅ ꯊꯝꯕꯒꯤ ꯑꫭꯏꯔꯝꯅꯤ ꯑꯣ ꯍꯨꯁꯇ ꯍꯨꯏ ꯑꯩ ꯑꯩꯗꯤ ꯌꯥꯝ ꯀꯩꯅꯣ ꯇꯧꯋꯦꯕ ꯌꯥꯝ ꯀ꯭ꯌꯔꯂꯦꯁ ꯑꯣꯏꯕꯗꯣ
ꯑꯍ ꯀꯥꯏꯔꯗꯤ ꯂꯧꯕ ꯉꯝꯗꯦꯗꯅ ꯄꯩꯁꯥ ꯂꯩꯇꯦꯗꯅ ꯎꯝ
ꯏꯔꯨꯕ ꯆꯡꯕꯗ ꯑꯗꯨꯝ ꯀꯩꯅꯣ ꯇꯧꯔꯒ ꯄꯨ ꯄꯨ ꯄꯨ ꯕꯨ ꯑꯃꯨꯛ ꯀꯧꯕ ꯑꯃꯨꯛ ꯇꯥꯅꯤ
ꯍꯣꯏꯅꯦ ꯅꯍꯥꯟꯗꯤ ꯑꯩꯁꯨ ꯑꯗꯨꯝ ꯇꯧꯕꯅꯦ
ꯏꯔꯨꯕ ꯀꯥꯟꯗꯁꯨ ꯏꯁꯩ ꯊꯥꯛꯅꯤꯡꯕ ꯀꯣ
ꯑ ꯑꯗꯨꯅꯦ ꯏꯁꯩ ꯇꯥꯅꯤꯡꯕꯒꯤ ꯄꯨꯔꯒ ꯑꯃꯨꯛ
ꯇꯥꯅꯤꯡꯕꯒꯤ ꯑꯗꯨꯝ ꯄꯨꯁꯜꯂꯦ ꯄꯨꯁꯟꯕ ꯀꯥꯟꯗ ꯑꯗꯨꯝ ꯏꯁꯤꯡ ꯇꯥꯍꯧꯋꯦ ꯑꯗꯨꯒꯤ ꯐꯣꯟ ꯀꯥꯏꯈ꯭ꯔꯦꯕ ꯄꯥꯏꯕ ꯌꯥꯗ꯭ꯔꯦꯕ
ꯑꯣ
ꯎꯝ
ꯗꯨ ꯀꯔꯤ ꯃꯤ ꯃꯤ ꯑꯣꯏꯕ ꯐꯧ ꯁꯤꯕ ꯃꯇꯝ ꯂꯩꯌꯦꯀꯣ ꯐꯣꯟꯕꯨ ꯁꯤꯕ ꯃꯇꯝ ꯂꯩꯔꯣꯏꯔꯕ
ꯅꫭꯛꯅꯤꯡꯉꯦꯗ ꯍꯣꯏꯅꯦ ꯍꯦꯍꯦ
ꯨꯑꯦ ꯆꯨꯝ ꯆꯨꯝꯕꯨ ꯆꯨꯝꯗ꯭ꯔꯅꯦ
ꯆꯨꯝꯃꯦ ꯑꯗꯨ ꯃꯩꯒꯤ ꯃꯃꯥꯡꯁꯨ ꯌꯥꯝ ꯈꯥꯡꯉꯦꯗꯅ ꯑꯩꯈꯣꯏꯒꯨꯝ ꯗꯤ ꯑꯗꯨꯝ ꯂꯧꯕ ꯉꯝꯗꯦꯕ
ꯍꯣꯏ ꯍꯣꯏ ꯑꯗꯨ ꯑꯗꯨꯗꯤ ꯆꯨꯝꯃꯦ ꯂꯧꯅꯤꯡꯕ ꯃꯇꯝ ꯂꯧꯕ ꯉꯝꯕ ꯄꯣꯠ ꯅꯠꯇꯦꯕꯀꯣ
ꯎꯝ ꯃꯣꯏꯗꯗꯤ ꯑꯗꯨꯝ ꯇ꯭ꯋꯦꯟꯇꯤ ꯄ꯭ꯂꯁ ꯇꯦꯟ ꯄ꯭ꯂꯁ ꯇ꯭ꯋꯦꯟꯇꯤ ꯄ꯭ꯂꯁ ꯇ꯭ꯋꯦꯟꯇꯤꯒꯨꯝꯕ ꯌꯧꯗ꯭ꯔꯗꯤ ꯄꯥꯏꯅꯤꯡꯗꯦꯗꯅ‌ ꯐꯣꯟꯁꯦ
ꯍꯣꯏ ꯑꯗꯨꯅꯦ ꯍꯣꯏ
ꯎꯝ ꯑꯗꯨꯒꯤ ꯂꯩꯕ ꯀꯥꯟꯗꯗꯤ ꯑꯗꯨꯝ ꯐꯖꯅ ꯐꯩꯒꯗꯕꯅꯤ ꯆꯤꯔꯗꯤ ꯑꯄꯥꯏ ꯂꯩꯇꯦ
ꯑꯩꯈꯣꯏꯅꯕꯨ ꯑꯈꯣꯏꯅꯕꯨ ꯂꯨꯄꯥ ꯂꯥꯛ ꯃꯔꯤ ꯂꯥꯛ ꯃꯉꯥꯒꯤ ꯐꯣꯟ ꯄꯥꯏꯔꯗꯤ
ꯈꯣꯏꯗꯤ ꯆꯍꯤ ꯑꯃꯗ
ꯎꯝ ꯑꯗꯨꯅꯦ
ꯍꯣꯏ ꯆꯍꯤ ꯑꯃꯗ ꯃꯟꯀ꯭ꯔꯅꯤ
ꯎꯝ ꯆꯍꯤ ꯑꯃ ꯆꯍꯤ ꯑꯃ ꯐꯥꯎ ꯁꯨꯔꯣꯏꯗ ꯎꯪ
ꯎꯝ ꯑꯗꯨꯒꯤ ꯑꯗꯨꯝ ꯍꯥꯏꯕꯅꯦ ꯑꯩꯁꯦ ꯅꯈꯣꯏꯗ ꯁꯨ ꯀꯣ ꯐꯣꯟꯗꯤ ꯑꯗꯨꯝ ꯃꯃꯜ ꯌꯥꯝ ꯊꯪꯕꯁꯦ ꯂꯧ ꯒꯅꯣ ꯂꯧꯔꯁꯨ ꯀꯔꯤꯁꯨ ꯀꯥꯟꯅꯕ ꯂꯩꯇꯦꯅ ꯀꯣ
ꯑꯗꯨꯅꯤ ꯑꯗꯨꯅꯤ ꯍꯣꯏ ꯃ ꯌꯥꯝ ꯇꯥꯡꯃꯜꯂꯦ ꯂꯧꯔꯁꯨ ꯄꯩꯁꯥ ꯃꯥꯡꯍꯟꯕ ꯉꯥꯛꯇꯅꯦꯕꯀꯣ ꯍꯥꯏꯗꯤ ꯌꯥꯝ ꯐꯠ ꯌꯥꯝ ꯐꯠꯇꯕ ꯅꯠꯇ꯭ꯔꯗꯤ ꯌꯥꯔꯦꯅ ꯂꯨꯄꯥ ꯑꯗꯨꯝ ꯇ꯭ꯋꯦꯟꯇꯤ ꯀꯥꯔꯗꯤ ꯌꯥꯔꯦ ꯑꯁꯦꯡꯕꯀꯣ ꯊꯥꯔꯇꯤ ꯐꯣꯔꯇꯤ ꯃꯊꯛꯇ ꯐꯤꯐꯇꯤ ꯃꯊꯛꯇ ꯀꯥꯕꯗꯤ ꯄꯩꯁꯥ ꯌꯥꯝ ꯃꯥꯡꯍꯜꯂꯦꯕ
ꯎꯝ
ꯑꯗꯨ ꯃꯣꯏ ꯄꯨꯟꯁꯤꯒꯤ ꯑꯗꯨꯝ ꯄꯥꯏꯕ ꯉꯝꯅꯤ ꯍꯥꯏꯕꯁꯨ ꯅꯠꯇꯦꯀꯣ ꯁꯣꯏꯗꯅ ꯃꯣꯗꯦꯜ ꯑꯅꯧꯕ ꯂꯥꯛꯑꯗꯤ ꯂꯩꯅꯤꯡ ꯑꯃꯨꯛ ꯂꯧꯅꯤꯡꯅꯤꯕ
ꯍꯣꯏ ꯑꯗꯨꯝ ꯃꯈꯣꯏ ꯑꯗꯨꯝ ꯂꯧꯒꯦ ꯂꯧꯒꯦꯅ ꯀꯜꯂꯦ ꯑꯗꯨꯝ ꯂꯧꯒꯦ ꯑꯗꯨ ꯂꯧꯔꯒ ꯊꯔꯇꯤꯒꯨꯝꯕ ꯊꯔꯇꯤ ꯄ꯭ꯂꯁ ꯐꯣꯒꯨꯝꯕ ꯑꯗꯨꯝ ꯂꯧꯔꯒ ꯑꯗꯨꯝ ꯇꯨ ꯌꯔꯁ ꯒꯨꯝꯕ ꯋꯥꯟ ꯌ꯭ꯔꯁ ꯍꯦꯟꯕ ꯀꯥꯟꯗ ꯑꯗꯨꯝ ꯑꯁꯤ ꯄꯥꯏꯕ ꯅꯨꯡꯉꯥꯏꯇꯦ ꯑꯃꯨꯛꯀ ꯁꯤ ꯌꯧꯔꯦ ꯑꯃꯨꯛꯀ ꯁꯤ ꯈꯥꯏꯔꯦ ꯑꯁꯨꯃꯥꯏꯅ ꯍꯥꯏꯌꯦꯕ ꯑꯗꯨꯝ ꯄꯥꯃꯨꯏꯑꯦꯕ ꯄꯩꯁꯥꯗꯣ ꯋꯥꯅ ꯇꯥꯜꯔꯒ ꯀꯣ
ꯑꯗꯨꯅꯦ
ꯎꯝ
ꯄꯩꯁꯥ ꯊꯝꯐꯝ ꯂꯩꯇꯕꯒꯤ ꯂꯩ ꯂꯩꯌꯦ ꯍꯥꯏꯗꯤ ꯐꯥꯕꯀꯣ